ꯇꯥꯔꯕꯣ
ꯑꯥ ꯇꯥꯔꯦ ꯇꯥꯔꯦ
ꯑꯣ ꯅꯩ ꯍꯧꯇꯔꯣ ꯇꯧꯔꯤꯗꯣ
ꯍꯥꯥ
ꯑꯩꯔꯣ ꯍꯧ ꯇꯔꯣꯕ ꯅꯪ ꯇꯧꯔꯝꯃꯤꯗꯣ
ꯑꯥ ꯑꯥ ꯍꯧꯖꯤꯛꯇ ꯇꯧꯔꯝꯕꯅꯤ ꯂꯣꯏꯒꯔꯦ
ꯑꯣ ꯅꯩ ꯃꯤ ꯑꯃꯇꯪ ꯉꯥꯏꯔꯝꯃꯤꯅꯤꯅꯦ
ꯑꯉꯥꯏ ꯁꯤꯒ ꯑꯅꯤ ꯑꯣꯏꯗꯣꯏꯅꯤ
ꯎꯝ ꯎꯝ ꯑꯩꯗꯤ ꯑꯃꯨꯛ ꯅ ꯃꯔꯤ ꯈꯛꯇꯅꯤ
ꯎꯝ ꯁꯤꯃꯩ ꯁꯨꯃꯩ ꯇꯧꯗꯧꯅꯦ ꯍꯥꯏꯕ ꯂꯩꯕ꯭ꯔꯣ
ꯂꯩꯇꯦ ꯂꯩꯇꯦ
ꯑꯩꯈꯣꯏꯅ ꯇꯧꯔꯤꯃꯩ ꯑꯗꯨꯝ ꯌꯥꯏ ꯀꯩꯁꯨ ꯀꯥꯏꯗꯕ
ꯑꯦ ꯀꯨꯟ ꯀꯨꯟꯗꯤ ꯂꯩꯩ ꯀꯨꯟ
ꯑꯣ ꯅꯣꯡꯃꯗ ꯅꯣꯡꯃꯗ ꯀꯨꯟ
ꯑꯇꯤ ꯅꯣꯡꯃꯂꯩꯇꯦ ꯀꯣꯜ ꯀꯨꯟ ꯇꯧꯗꯧꯕ
ꯃꯤ ꯑꯃꯗ
ꯍꯥꯏ ꯅꯠꯇꯦꯅꯦ ꯃꯤ ꯑꯃꯗ ꯃꯔꯤ ꯃꯔꯤꯐꯧꯃꯩ ꯆꯥꯡ ꯌꯥꯏ ꯗꯩ ꯌꯥꯗꯦ ꯑꯗꯨ ꯀꯩꯅꯣ ꯇꯧꯕꯌꯣ ꯑꯩꯅ ꯉꯥꯡꯉꯤꯉꯩꯗꯣ ꯑꯗꯨꯗ ꯈꯔ ꯈꯔ ꯏꯕꯥꯅꯤ ꯁꯨꯝ ꯇꯞꯅ ꯇꯞꯅ ꯁꯨꯝ ꯉꯥꯡꯅꯕ ꯍꯥꯏꯗꯤ ꯂꯣꯟꯁꯤꯟꯅꯗꯕ ꯍꯥꯏꯇꯥꯔꯦ
ꯑꯣ ꯑꯃ ꯑꯃ ꯉꯥꯡꯉꯤꯉꯩꯗ ꯑꯃ ꯍꯥꯏꯖꯤꯟꯗꯕ
ꯍꯣꯏ ꯍꯣꯏ ꯍꯣꯏ ꯇꯞꯅ ꯇꯞꯅ ꯍꯥꯏꯇꯥꯔꯦ ꯑꯗꯩ ꯃꯥꯥꯏ ꯀꯩꯅꯣꯒꯤ ꯃꯤ ꯃꯤ ꯃꯃꯤꯡ ꯌꯥꯝ ꯊꯣꯏꯅ ꯄꯟꯗꯕ ꯌꯥꯔꯤꯃꯩꯀꯣ ꯏꯪꯂꯤꯁꯀꯨꯝꯕ ꯈꯔ ꯉꯥꯡꯗꯕ ꯎꯝ ꯍꯥꯞꯇꯕ ꯍꯥꯏꯇꯥꯔꯦ ꯎꯝ ꯍꯣꯏ ꯀꯛ ꯀꯛ ꯄꯟ ꯀꯩ ꯀꯥꯏꯗꯦꯗ ꯑꯗꯨꯁꯨ ꯑꯌꯥꯝꯕꯅ ꯁꯨꯝ ꯄꯟꯗꯕ
ꯄ꯭ꯔꯣ
ꯑꯗꯨꯗꯤ ꯈꯪꯗꯦꯅ ꯏꯁꯩꯁꯨꯕꯨꯗꯤ ꯌꯥꯔꯣꯏꯌꯦ ꯀꯩꯅꯣ ꯇꯧꯕꯅꯤ ꯑꯗꯩ ꯋꯥꯡꯕꯗꯣ ꯍꯣꯏ ꯑꯃꯗ ꯌꯥꯝ ꯉꯥꯡꯗꯕ ꯍꯥꯏꯇꯥꯔꯦ ꯁꯨꯝ ꯃꯥꯟꯅꯗꯅ ꯁꯨꯝ ꯉꯥꯡꯍꯟꯕ ꯊꯛꯀꯩ ꯑꯃꯈꯛ ꯍꯦꯟꯕꯦ ꯀꯩꯁꯥꯏꯗ ꯍꯦꯟꯅꯀꯣ ꯎꯝꯝ ꯃꯥꯅꯤ ꯃꯥ ꯑꯗꯨ ꯃꯥꯏ ꯀꯩꯅꯣꯗꯤ ꯑꯏ ꯑꯩ ꯃꯗꯤ
ꯃꯗꯤ ꯃꯤ ꯃꯔꯤꯗ ꯃꯔꯤꯔꯛ ꯃꯔꯤꯔꯛ ꯇꯧꯔꯕ
ꯑꯩꯗꯤ ꯌꯥꯅ ꯍꯧꯕꯗꯨꯅꯤ ꯋꯥꯔꯒꯤ ꯀꯩꯅꯣꯗ ꯃꯌꯥꯡꯒꯨꯝꯗ ꯑꯃ ꯇꯧꯔꯦ
ꯑꯗꯨ ꯃꯔꯤ ꯃꯤ ꯑꯃꯗ ꯃꯔꯤ ꯀꯝꯄ꯭ꯂꯤꯠ ꯇꯧꯈ꯭ꯔꯕꯣ
ꯇꯧꯗꯔꯤ ꯗ ꯀꯥꯏꯅꯣꯅ ꯉꯝꯗꯔꯤ ꯍꯥꯏꯕ ꯑꯃꯨꯛ
ꯑꯗꯨꯗꯤ ꯑꯩ ꯑꯩ ꯑꯃꯨꯛ ꯂꯣꯏꯕ ꯅꯪ ꯑꯃꯨꯛ ꯇꯧꯁꯤꯜꯂꯛꯑꯣ ꯑꯗꯨꯗꯤ
ꯕꯣ ꯑꯗꯨꯃꯥꯏꯅ ꯇꯧꯁꯤ ꯏꯃꯥꯟꯅ ꯐꯪꯈꯤꯗꯦ ꯍꯥꯏꯕꯅꯦꯕ ꯀꯣ ꯑꯗꯨ ꯈꯪꯗꯦ ꯃꯣꯏꯁꯦ ꯪ ꯑꯩꯅ ꯇꯧꯕꯗꯣ
ꯑꯥ
ꯑꯗꯨꯁꯨ ꯅꯪ ꯐꯪꯉꯤ ꯅꯪ ꯇꯧꯕꯁꯨ ꯑꯩ ꯐꯪꯏꯤ ꯍꯥꯏꯕꯅꯦꯕ ꯑꯗꯨꯃ ꯃꯣꯏ ꯃꯣꯏ ꯄꯩꯁꯥ ꯑꯃꯑꯣꯡꯁꯤ ꯈꯪꯗꯦ ꯒꯌ꯭ꯥꯟ ꯇꯥꯗꯦ ꯎꯠꯇꯦ ꯑꯩꯅ ꯀꯩꯗꯧꯕꯒꯤ ꯎꯠꯀꯅꯤꯕ ꯅꯪ ꯅꯪ ꯇꯧꯔꯀꯥꯟꯗ ꯅꯁꯥꯅ ꯇꯧꯕꯗꯣ
ꯑꯥ
ꯑꯗꯨ ꯎꯠꯀꯅꯦꯕ ꯑꯗꯣ ꯑꯩꯅ ꯔꯤꯁꯤꯞ ꯇꯧꯕꯗꯣ ꯍꯥꯏꯗꯤ ꯃꯤꯅꯠ ꯇꯧꯔꯛꯄ ꯃꯈꯩꯗꯣ ꯑꯩꯒꯅꯤ ꯎꯠꯇꯕꯥ
ꯑꯗꯨ ꯀꯃꯥꯏꯅ ꯈꯪꯒꯗꯦ ꯑꯩꯈꯣꯏ ꯁꯨꯃꯥꯏ ꯇꯧꯒꯥꯔꯦ ꯑꯗꯣ ꯀꯤꯁꯃꯥꯏ ꯀꯤꯁꯃꯩ ꯁꯨꯈ꯭ꯔꯦ ꯍꯥꯏꯗꯨꯗꯤ ꯀꯃꯥꯏꯅ ꯈꯪꯒꯗꯣꯏꯕ
ꯅꯪ ꯇꯧꯔꯀꯥꯟꯗꯗꯤ ꯃꯤ ꯃꯁꯤꯡ ꯂꯩꯗꯨꯗꯤ ꯁꯝꯅꯕꯨ ꯇꯥꯛꯁꯤ ꯃꯉꯥꯅꯤ ꯑꯗꯩ ꯃꯁꯤꯡ ꯁꯤꯃꯩ ꯇꯧꯈꯔꯦ ꯃꯁꯤꯡꯁꯤꯃꯩ ꯋꯥꯠꯂꯤ ꯍꯥꯏꯗ ꯑꯍꯨꯝ ꯃꯔꯤ ꯏꯗ꯭ꯔꯣ ꯍꯟꯕꯒꯤ ꯑꯣ ꯑꯗꯨ ꯍꯥꯏꯅ ꯂꯣꯏꯁꯤꯜꯂꯣ ꯑꯗꯨꯒ ꯃꯊꯪ ꯃꯊꯪ ꯁꯨꯝ ꯄꯤꯔꯛꯇꯧ ꯉꯥꯏ ꯀꯨꯟꯗꯨ ꯌꯧꯔꯝꯉꯥꯏ
ꯗ
ꯎꯝ ꯀꯩꯅꯣ
ꯈꯖꯆꯥ
ꯑꯩ ꯉꯁꯥꯏ ꯃꯔꯤ ꯃꯔꯤꯗ ꯀꯩꯅꯣ ꯄꯤꯗꯏꯅ ꯆꯍꯨꯝꯒ ꯅꯤꯐꯨ ꯄꯤꯔꯛꯑꯦ
ꯃꯤ ꯅꯪꯅ ꯃꯤ ꯇꯔꯨꯛꯇ ꯑꯣꯛꯄꯁꯨ ꯌꯥꯎꯕ ꯅꯠꯇ꯭ꯔꯣ
ꯌꯥꯎꯋꯦ ꯑꯗꯨꯒꯤꯗꯤ ꯑꯩꯅ ꯀꯣꯟꯅ ꯂꯥꯛꯑꯦꯗꯤ ꯍꯥꯏꯕꯅꯤꯅꯤꯅ
ꯑꯣ ꯑꯗꯨꯅ ꯇꯣꯉꯥꯟꯅ ꯂꯥꯛꯀꯗꯕ
ꯈꯔ ꯇꯞꯄ ꯍꯥꯏꯇꯥꯔꯦ
ꯈꯔꯦ ꯌꯥꯗ꯭ꯔꯦ
ꯎꯝ ꯀꯞꯄꯁꯨ ꯑꯍꯥꯟꯕꯩ ꯁꯛꯁꯤꯗ ꯀꯦ ꯇꯧꯗꯤ ꯌꯥꯔꯦ
ꯑ
ꯀꯩꯅꯣꯗꯣ ꯁꯣꯟꯗꯣ ꯀꯩꯅꯣ ꯁꯣꯟꯗꯣ ꯌꯥꯏꯃꯩ ꯁꯨꯝ ꯍꯣꯏ ꯂꯩꯈꯠꯂꯣꯕꯀꯣ
ꯎꯝ
ꯕꯣꯂꯨꯝꯗꯣ ꯐꯖꯅ ꯁꯦꯡꯅ ꯇꯥꯟꯅꯕ ꯍꯥꯏ ꯇꯥꯔꯦ ꯃꯣꯏ ꯍꯌꯦꯡ ꯁꯨꯝ ꯔꯦꯀꯣꯔꯗꯤꯡ ꯃ ꯁꯨꯝ ꯌꯦꯡꯀꯥꯟꯗ ꯑꯗꯨꯝ ꯇꯥꯟꯅꯕ ꯍꯥꯏꯇꯥꯥꯔꯦ
ꯑ ꯑꯗꯨꯕꯨꯗꯤ ꯑꯩ ꯇꯣꯏꯇ ꯐꯗ ꯂꯩꯈ ꯇꯥꯏ ꯇꯥꯏ
ꯑꯥ
ꯐꯨꯜ ꯂꯩꯈꯠꯂꯦꯕ ꯇꯥꯏꯌꯦꯕ
ꯎꯝ ꯃꯤꯅ ꯑꯥꯏ ꯉꯁꯥꯏ ꯀꯝ ꯀꯟ ꯂꯛꯏꯕ ꯇꯥꯏ ꯇꯥꯏ
ꯀꯥꯏꯗꯕꯨ ꯑꯣ ꯍꯜꯂꯛꯄ ꯀꯨꯏꯗ꯭ꯔꯤꯗ ꯊꯣꯏꯕꯤ ꯀ ꯍꯥꯜꯂꯛꯑꯦ
ꯊꯣꯏꯕꯤꯒꯥ ꯀꯩꯍꯜꯂꯛꯄꯩꯕ ꯅꯪ ꯁꯤꯗ ꯉꯔꯥꯡ ꯂꯥꯛꯄ꯭ꯔꯣ ꯑꯗ ꯏꯝꯐꯥꯜꯁꯦ
ꯑꯥ ꯉꯔꯥꯡ ꯂꯛꯑꯦ ꯉꯔꯥꯡ ꯑꯗꯨꯝ ꯂꯩ ꯑꯗꯨꯒ ꯁꯤꯗꯩ ꯏꯃꯥꯟꯅꯕ ꯍꯣꯏꯗ ꯆꯥꯛ ꯆꯥꯛ ꯆꯥꯥꯁꯦꯗ ꯍꯥꯏꯕ ꯅꯍꯥꯟ ꯃꯣꯏ ꯃꯃꯥ ꯑꯣꯏꯕ
ꯑꯥ
ꯑꯗꯨꯒꯤ ꯑꯩꯒꯤ ꯃꯤ ꯏꯇꯥꯎ ꯂꯩꯕꯗꯣ ꯆꯨꯝꯃꯀꯥꯏꯗ ꯃꯥ ꯀꯩꯅꯣꯗ ꯌꯥꯎ ꯁꯤꯗ ꯌꯥꯎꯕꯗꯣ ꯑꯗꯨꯏꯗꯣ ꯃꯥꯅ ꯁꯤ ꯇꯤ ꯂꯩꯌꯦꯗ ꯑꯗꯨꯒꯤ
ꯑꯣ ꯆꯥꯛ ꯆꯥꯔꯨꯕ
ꯎꯝ ꯑꯣꯛ ꯇꯧꯅꯤ ꯍꯥꯏꯔꯒ ꯑꯣꯛ ꯇꯧꯅꯤ ꯍꯥꯏꯔꯒ ꯑꯗꯨꯒ ꯃꯣꯏ ꯃꯣꯏ ꯃꯣꯏ ꯃꯥꯒ ꯃꯣꯏ ꯕꯥꯒ ꯑꯣꯛ ꯂꯣꯏꯕ ꯍꯣꯔꯦꯟ ꯑꯗꯨ ꯑꯣꯛ ꯆꯥ ꯂꯣꯏꯔꯒ ꯑꯃꯨꯛꯀ ꯑꯃꯨꯛ ꯑꯣꯛꯀꯤ ꯁꯦꯕꯥ ꯑꯃꯨꯛ ꯆꯪꯉ ꯑꯣꯛꯇꯨ ꯀꯩꯅꯣ ꯇꯧꯔ ꯏꯆꯦ ꯑꯗꯨꯒꯤ ꯑꯣꯛ ꯇꯧꯗ꯭ꯔꯦ ꯎꯝ ꯑꯗꯨꯒꯤ
ꯎꯝ
ꯑꯣ ꯇꯧꯗꯔꯦ ꯑꯗꯨꯅ ꯌꯦꯟ ꯑꯣꯏꯅ ꯇꯧꯔꯝꯃꯤ
ꯎꯝ ꯑꯩꯁꯨ ꯉꯁꯥꯏ ꯀꯥꯏ ꯇꯧꯏꯦ
ꯀꯦ ꯑ
ꯉꯧꯔꯒ ꯑꯩꯈꯣꯏ ꯀꯔꯤ ꯍꯥꯏꯒꯦꯔꯦ ꯀꯧꯇꯥꯗꯨꯗ ꯍꯥꯞꯄꯒ ꯊꯝꯕ
ꯑꯣ ꯑꯣ ꯐꯔꯦ ꯑꯗꯨꯗꯤ ꯅꯣꯡꯃꯩꯅ ꯂꯥꯛꯑ ꯂꯥꯛꯑ ꯑꯗꯨꯝ ꯆꯥꯊꯣꯛ ꯌꯥꯔꯦ
ꯃꯣꯔꯣꯛꯇꯤ ꯈꯔ ꯁꯥꯗ꯭ꯔꯦ ꯌꯥꯝ ꯍꯥꯞꯈꯤꯗꯕꯩ
ꯑꯦ ꯑꯗꯨ ꯑꯗꯨ ꯂꯥꯛ ꯑꯗꯨ ꯆꯞ ꯆꯥꯔꯝꯅꯦ ꯀꯃꯥꯏꯅ ꯇꯧꯅꯤ ꯈꯪꯕ ꯑꯗꯨꯏꯗꯣ ꯑ ꯃꯣꯔꯣꯛꯇꯣ ꯃꯣꯔꯣꯛ ꯑꯁꯨꯕ ꯂꯩꯗꯅ ꯃꯣꯔꯣꯛ ꯑꯁꯨꯕꯒ ꯊꯨꯝꯒ ꯉꯥꯔꯤꯒ ꯇꯧꯔꯒ ꯅꯪ ꯅꯪ ꯂꯥꯎꯅ ꯅꯩꯈꯥꯏꯔꯦꯗꯅ
ꯑ ꯍꯥꯏꯖꯤꯅꯒꯤꯕ
ꯍꯥꯞꯄꯒ ꯑꯗꯨꯒꯅꯤ ꯅꯠꯇꯦ ꯑꯗꯨꯒ ꯀꯣꯠꯂ ꯆꯥꯕ ꯍꯥꯎꯕꯅꯦꯕꯣ ꯑꯁꯦꯡꯕꯅꯦ ꯍꯥꯎꯕꯅꯤ ꯑꯦ ꯑꯗꯨ ꯑꯗꯨ ꯑꯗꯨ ꯐꯖꯅ ꯍꯥꯎꯕ ꯑꯗꯨꯅ ꯉꯔꯤ ꯍꯥꯞꯇ꯭ꯔꯁꯨꯀꯣ ꯃꯣꯔꯣꯛ ꯀꯛꯠ ꯉꯥꯔꯤ ꯍꯥꯄ ꯄꯒꯅ ꯍꯦꯟꯅ ꯍꯥꯎꯕꯅꯤ
ꯗꯨꯕꯨꯗꯤ ꯍꯥꯑꯣꯕꯅꯤ
ꯉꯁꯤ ꯄꯨꯡ ꯀꯌꯥꯗꯒꯤ ꯊꯣꯛꯀꯦ
ꯊꯦꯡꯉꯦꯗ ꯄꯨꯡ ꯑꯃ ꯑꯃ ꯇꯥꯔꯦ ꯑꯃꯈꯛ ꯍꯦꯜꯂꯞ ꯇꯧꯕꯔꯥ
ꯑꯗꯨꯗꯤ ꯀꯌꯥꯝ ꯁꯨꯔꯕꯅꯣ
ꯁꯨꯗꯦꯛ ꯀꯩꯅꯣ ꯖꯟꯇ꯭ꯔ ꯑꯃꯁꯨꯡ ꯁꯨꯝ ꯁꯨꯝ ꯊꯧ ꯃꯅ ꯁꯨꯝ ꯂꯩꯔꯝꯕ ꯒꯦꯝ ꯁꯥꯏꯟꯁꯤꯅ ꯈꯜꯂꯝꯕ ꯑꯗꯨꯗꯩꯗꯤ ꯖꯟꯇ꯭ꯔꯗꯨꯔ ꯀꯩꯅꯣ ꯇꯧꯔꯝꯃꯦ ꯈ ꯁꯥꯔꯝꯕ ꯂꯣꯏꯁꯤꯟꯗꯅꯅꯕ ꯊꯧꯔꯝꯃꯦ
ꯑꯂꯣꯟꯗꯕꯨ ꯀꯩꯅꯣꯒꯤ ꯗꯨꯀꯥꯟ ꯏꯚꯥꯏ ꯀꯝꯕꯤ ꯑꯦ ꯏꯚꯥꯏ ꯍ ꯑꯣꯏꯅ ꯌꯥꯎꯕ ꯃꯣꯏ ꯗꯨꯀꯥꯟ ꯑꯗꯨꯒꯨꯝꯕ ꯌꯥꯎꯕ ꯌꯥꯕ ꯂꯩꯇꯖꯥꯠꯂꯣꯅꯦ
ꯅꯪ ꯀꯨꯏꯔꯣꯏ ꯆꯕꯃꯤ ꯌꯥꯔꯣꯏꯌꯦꯦ
ꯊꯥꯅꯤ ꯀꯩꯅꯣ ꯑꯗꯨꯁꯨ ꯊꯥꯡ ꯑꯅꯤꯗꯣ ꯑꯗꯨꯝ ꯁꯥꯡꯉ ꯀꯩꯅꯣ
ꯌꯥꯔꯣꯏ ꯌꯥꯔꯣꯏ ꯃꯤ ꯌꯥꯅꯗꯤ ꯃꯣꯏ ꯌꯥꯎꯍꯜꯂꯤꯁꯤꯗꯤ ꯁꯝꯅ ꯍꯥꯏ ꯌꯥꯔꯤꯉꯩ ꯇꯣꯛꯇꯕ
ꯎꯝ
ꯑꯗꯨꯃꯥꯏꯅ ꯈꯜꯂꯒ ꯁꯥꯟꯅꯕꯅꯤ ꯅꯠꯇ꯭ꯔꯗꯤ ꯑꯃꯨꯛ ꯇꯣꯛꯈꯤꯕ ꯍꯥꯏꯗꯨ ꯑꯗꯨꯝ ꯌꯣ ꯊꯤꯅꯩꯗꯅ ꯅꯞꯄꯥꯛ ꯌꯥꯔꯣꯏ ꯗꯨꯀꯥꯟꯗꯗꯤ ꯑꯗꯨꯃꯥꯏꯅ ꯂꯨꯏ ꯈꯔ ꯑꯗꯨ
ꯈꯪꯅꯤ ꯇꯧꯐꯝ ꯈꯪꯗꯕꯤ ꯂꯩꯔꯤꯅꯤ
ꯏ ꯑꯥ ꯏꯝꯐꯥꯜꯒꯤ ꯑꯦꯌꯥꯗ ꯍꯪꯅꯧꯕꯗꯤ ꯍꯥꯏꯔꯛꯇ꯭ꯔꯣ ꯁꯤꯁꯤ ꯂꯩ ꯂꯩ ꯏꯁꯦꯗ ꯊꯕꯛ ꯇꯣ
ꯇꯧꯗꯦ ꯆꯠꯇ꯭ꯔꯦ ꯍꯥꯏ
ꯀꯔꯤ ꯆꯠꯂꯝꯝꯕꯅꯣ ꯍꯥꯏꯅ
ꯑꯗꯨꯝ ꯀꯩꯀꯩ ꯑꯗꯨꯝ ꯔꯟꯒꯤꯒꯨꯝꯕ ꯀꯩꯅꯣꯒꯤꯒꯨꯝꯕ ꯑꯗꯨꯝ ꯆꯠꯄꯅꯦ ꯆꯥꯠꯇ꯭ꯔꯦꯗ ꯎꯝ ꯀꯩꯅꯣꯒꯤꯂꯤꯞ ꯌꯨꯔꯤ ꯆꯠꯂꯝꯕꯅꯦꯕ ꯀꯦꯞ ꯁꯤꯒꯤ ꯆꯠꯂꯦ ꯍꯥꯏꯕꯅꯦꯕ ꯀꯩꯅꯣ ꯑꯦꯛꯁꯤꯗꯦꯟ ꯊꯣꯛꯄꯗꯒꯤ ꯑꯗꯨ ꯑꯗꯨꯝ
ꯁꯤꯒꯤꯈꯤꯗꯕ ꯑꯣ ꯔꯪꯒꯨꯝꯕ ꯑꯣꯏꯗꯤ ꯑꯗꯨꯝ ꯌꯥꯎ ꯌꯥꯕꯅꯦꯕ ꯔꯪꯒꯨꯝꯕ ꯑꯣꯏꯗꯤ ꯔꯪꯒꯨꯝꯕ ꯑꯣꯏꯇꯥꯔꯗꯤ ꯌꯥꯎꯕꯩ ꯆꯥꯟꯁꯇꯣ ꯑꯗꯨꯝ ꯌꯥꯏꯌꯦꯗ ꯄꯩꯁꯥꯗꯨꯁꯨ ꯆꯥꯎꯋ
ꯌꯥꯔꯦ ꯌꯥꯎꯅꯤ
ꯎꯝ ꯎꯝ ꯑꯩꯁꯨ ꯊꯕꯛ ꯂꯩꯇꯗ ꯏꯃꯥꯟꯅꯕꯗ ꯍꯪꯉꯝꯃꯤ ꯑꯁ ꯅꯩ ꯊꯕꯛꯇꯨ ꯀꯃꯥꯏꯅ ꯇꯧ ꯃꯥꯁꯨ ꯂꯩꯇꯕꯩ ꯂꯩꯗꯤ ꯃꯥꯏꯦ ꯑꯝꯇꯪ ꯌꯥꯎꯔ ꯃꯅꯤꯗꯅ ꯄꯨꯒꯦ ꯇꯧꯕꯅꯦ
ꯀꯩ ꯊꯅ ꯍ
ꯑꯩꯣꯏ ꯃꯩ ꯑꯣꯏꯒꯦꯔꯥ ꯅꯠꯇ꯭ꯔꯒ ꯑꯩꯈꯣꯏ ꯄꯥꯏꯛ ꯐꯤꯠꯇꯤꯡ ꯑꯣꯏꯒꯦꯔꯥ ꯃꯥꯅ ꯊꯕꯛꯇꯨ ꯂꯩꯃꯟꯗ꯭ꯔꯦ ꯃꯁꯥ ꯁꯥ ꯂꯩ ꯃꯥꯁꯨ ꯅꯣꯏꯅꯥꯛꯀ ꯅꯣꯏꯅꯛꯀꯤ ꯅꯨꯄꯤ ꯂꯧꯕꯗꯣ
ꯑ
ꯑꯗꯣ ꯃ ꯃꯍꯣꯏ ꯌꯦꯟ ꯌꯦꯟ ꯑꯣꯏꯅ ꯂꯣꯏꯔꯦꯕ ꯌꯦꯟ ꯑꯣꯏꯅ ꯎꯝ ꯀꯩꯅꯣꯒꯤ ꯑꯥ ꯀꯩꯅꯣ ꯃꯅꯥꯛꯀꯤꯗꯨꯗ ꯂꯝꯗꯣꯡꯗ ꯁ꯭ꯀꯨꯜ ꯃꯅꯥꯛꯇ
ꯊꯤꯔꯣꯑꯣ ꯑꯗꯨ ꯆꯠꯄ ꯌꯥꯕ ꯑꯣꯏꯗꯤ ꯆꯠꯁꯦ ꯀꯔꯥ
ꯇꯕꯩꯅꯦ ꯂꯩꯇꯕꯩ ꯃꯥꯁꯨ ꯊꯤꯕ ꯀꯨꯏꯔꯝꯃꯦ ꯑꯃꯨꯛ ꯂꯩꯇꯕ ꯎꯄꯥꯏ ꯂꯩꯇꯕꯩ ꯃꯥ
ꯑꯗꯨꯒ ꯀꯔꯤ ꯒꯥꯔꯤꯒꯤ ꯒꯥꯔꯤꯒꯤ ꯆꯠꯄ ꯑꯣꯏꯔꯁꯨ ꯍꯥꯏꯗꯤ ꯒꯥꯔꯤꯒꯤ ꯑꯃꯗꯤ ꯄꯣꯠ ꯍꯣꯟꯗꯣꯛ ꯍꯣꯟꯖꯤꯟ ꯇꯧꯕꯒꯤ ꯑ ꯂꯩꯔꯒꯗꯤ ꯑꯗꯨꯒꯨꯝꯕꯩ ꯂꯩꯔꯒꯗꯤ ꯒꯥꯔꯤꯗꯤ ꯂꯩꯕ
ꯈꯪꯗꯦꯅꯍꯥꯟ ꯄꯩꯁꯥꯁꯤ ꯊꯣꯡꯃꯟꯗꯅ ꯃꯊꯥ ꯁꯥꯔꯕ ꯀꯔꯤ ꯇꯧꯗꯣꯏꯅꯣꯅ ꯍꯟꯗꯛ ꯅꯥꯑꯕ ꯑꯁ ꯂꯨꯍꯣꯡꯕ ꯃꯌꯥꯝꯁꯤ ꯂꯩꯕꯗꯕ
ꯅꯠꯇ꯭ꯔ ꯅꯠ ꯅꯠ ꯇ꯭ꯔꯥꯒꯅ ꯆꯦꯛꯀꯣꯟ ꯆꯠꯂꯁꯤꯔꯣ
ꯑꯦ ꯌꯥꯔꯣꯏ ꯈꯨꯠꯂꯥꯏ ꯌꯥꯗꯕꯩꯅꯦꯃꯤ ꯅꯍꯥꯟ ꯏꯁꯤꯡꯒꯤ ꯆꯠꯂꯤꯉꯩꯗ ꯄꯩꯁꯥ ꯐꯔꯌꯥꯝ ꯊꯣꯛꯏ ꯀꯩꯅꯣ ꯈꯨꯠꯂꯥꯏ ꯌꯥꯝꯃꯟꯗꯗꯦ ꯎꯝ
ꯏꯁꯤꯡꯗꯣ ꯅꯪ ꯀꯩꯒꯤ ꯅꯪ ꯃꯣꯏ ꯇꯣꯛꯈ꯭ꯔꯥꯕꯩꯔꯣ ꯅꯠꯇ꯭ꯔꯅ ꯀꯩꯗꯧꯕꯩꯅꯣ
ꯇꯣꯛꯇꯦ ꯑꯩꯅ ꯇꯣꯛꯈꯤꯕꯅꯦ ꯈꯨꯠꯂꯥꯏ ꯅꯥꯕꯩ ꯇꯣꯛꯈꯤꯕꯗꯩ ꯑꯗꯩ ꯑꯃꯨꯛ ꯆꯥꯛ ꯆꯥꯕꯗ ꯃꯇꯝꯗ ꯈꯔ ꯋꯥꯠꯄ ꯆꯈꯥꯎ ꯁꯣꯔꯛꯇꯧꯕ ꯑꯗꯨꯃꯥꯏꯅ ꯈꯔ ꯂꯩꯕ ꯄꯩꯁꯥꯒꯤꯗꯤ ꯌꯥꯝ ꯐꯪꯕ ꯁꯠ ꯁꯠ ꯆꯧ ꯀꯥꯟ ꯐꯪꯕ ꯍꯥꯏꯇꯥꯔꯦ
ꯑꯗꯨ ꯃꯤꯗꯤ ꯃꯤ ꯂꯩꯈ꯭ꯔꯕꯣ ꯅꯪ ꯆꯠꯂꯝꯕꯗꯣ
ꯃꯥ ꯃꯤꯒ ꯇꯧꯗꯕꯅꯤ ꯃꯤ ꯆꯠꯃꯤꯟꯅꯕꯗꯨꯣ ꯈꯔ ꯈꯔꯁꯨ ꯅꯨꯡꯉꯥꯏꯇ꯭ꯔ ꯈꯔꯁꯨ ꯃꯤꯅ ꯀꯩꯗꯧꯗ꯭ꯔꯗꯤ ꯈꯔ ꯅꯨꯡꯉꯥꯏꯔꯣꯏꯗꯕ ꯋꯥ ꯉꯥꯡ ꯀꯩꯗꯧꯔ ꯁꯨꯝ ꯈꯔꯁꯨ ꯉꯥꯡꯉꯦ ꯉꯥꯡꯒꯟꯗꯣ ꯑꯃꯨꯛ ꯌꯥꯎꯕꯅꯤꯅꯀꯣ ꯑꯗꯨꯅꯁꯨ ꯑꯣꯏꯕ
ꯃꯇꯣꯝ ꯆꯠꯂꯤꯔꯣꯕ
ꯆꯂꯦ ꯍꯥꯏꯃꯦ ꯍꯧꯖꯤꯛ ꯇꯣꯏꯅ
ꯌꯥꯎ ꯌꯥꯔꯣꯏꯗꯣꯏ ꯖꯠꯂꯣ
ꯌꯥꯔꯣꯏ ꯌꯥꯔꯣꯏ ꯅꯨꯡꯉꯥꯏꯇꯝꯅꯦ ꯅꯨꯡꯉꯥꯏꯇꯝꯃꯦ ꯍꯥꯏꯗꯤ ꯀꯀꯥꯗꯣ ꯃꯤ ꯌꯧꯗꯤ ꯌꯥꯝ ꯐꯕ ꯈꯔ ꯑꯃꯨꯛ ꯃꯨꯛ ꯈꯪꯗꯦ ꯈꯤꯇꯪ ꯑꯗꯨ ꯇꯧꯕ ꯇꯧꯕ ꯈꯔ ꯇꯧꯕꯅꯤꯅ ꯑꯗꯩ ꯃꯤꯁꯤ ꯈꯪꯗꯦ ꯑꯃꯥꯏꯅ ꯈꯔ ꯂꯩꯕꯅꯤ ꯑꯗꯨꯅ ꯈꯔ ꯊꯣꯏꯅ ꯐꯪ ꯈꯔ ꯊꯧꯍꯟꯕꯗꯤ ꯈꯔ ꯃꯨꯛ ꯐꯠ ꯑꯃꯨꯛ ꯈꯣꯠꯄ ꯑꯗꯨꯃꯥꯏꯅ ꯇꯧꯕꯅꯤꯅ ꯃꯤꯁꯨ ꯅꯨꯡꯉꯥꯏꯔꯣꯏ ꯑꯗꯩ ꯑꯃꯨꯛ ꯃꯤ ꯊꯣꯛ ꯌꯥꯎꯒꯦꯁꯨ ꯌꯥꯔꯣꯏꯗꯕ ꯑꯣꯏꯕ ꯍꯥꯏꯇꯥꯔꯦ ꯈꯔ ꯈꯟꯂꯞ ꯇꯧꯕꯅꯤꯅ ꯑꯗꯨꯒꯤ ꯑꯩꯅ ꯈꯨꯠꯂꯥꯏꯁꯤ ꯅꯥꯕꯅꯤ ꯌꯥꯗꯕꯩꯅꯤ ꯗꯨ ꯇꯟꯕꯒ ꯑꯗꯨꯝ ꯇꯟꯈꯤꯕꯩ ꯆꯠꯇꯣꯔꯁꯨ ꯑꯩ ꯇꯣꯛꯑꯒꯦ ꯈꯜꯂꯝꯃꯦ ꯑꯗꯨꯁꯨ
ꯅꯣꯡꯃ ꯅꯣꯡꯃꯏ ꯍꯥꯎ
ꯑꯦꯝ꯫ ꯃꯨꯊꯠꯂꯣ ꯃꯨꯊꯠꯂꯣ꯫ ꯅꯪ ꯅꯣꯏ ꯃꯨꯊꯠꯂꯣ ꯀꯣꯜ ꯇꯧ ꯃꯤꯅ ꯃꯨꯊꯠꯂꯣ ꯎꯝ ꯑꯩ ꯑꯃꯨꯛ ꯀꯩ ꯇꯧꯛꯀꯦ ꯑ ꯉꯥꯛꯇꯪ ꯂꯩꯔ ꯅꯪ ꯍꯥꯏꯔꯛꯑꯣ ꯂꯣꯏꯀꯥꯟꯗ꯫
ꯍꯣꯏ ꯍꯣꯏ꯫
ꯎꯝ